ꯑꯣ
ꯍꯧꯖꯤꯛꯇꯤꯀꯣ ꯅꯦꯠ ꯋꯥꯛ ꯐꯠꯇꯦꯅꯦ ꯑꯩꯈꯣꯏ
ꯑꯣ ꯑꯗꯨ ꯑꯣ
ꯇꯥꯗꯤ ꯇꯥꯏ ꯀꯣ
ꯇꯥꯏ ꯑꯗꯨꯒꯤꯅꯦ ꯎꯁ ꯌꯥ ꯉꯁꯥꯏꯗꯤ ꯍꯦꯛ ꯄꯥꯏꯈꯠꯂꯒ ꯍꯧꯖꯤꯛꯇꯦ ꯄꯥꯏꯈꯠꯇꯦꯅꯦꯅ ꯑꯩ ꯈꯜꯂꯤꯕꯅꯤꯅꯦ ꯋꯔꯟ ꯑꯣꯏꯔꯝꯒꯅꯤꯅ
ꯎꯝ ꯀꯥꯟꯗ ꯂ‌ꯦꯟꯁ ꯂꯥꯏꯠ ꯀꯩ ꯀꯩꯅꯣ ꯇꯧꯕꯗꯣ ꯅ ꯁ꯭ꯂꯥꯏꯗ ꯌꯧꯋꯦ ꯑꯗꯨꯒꯤꯅꯤ
ꯎꯝ ꯌꯥꯝꯅ ꯂꯦꯡꯒꯅꯨ ꯑꯃꯨꯛ ꯌꯥꯗ꯭ꯔꯗꯤ ꯃꯦꯋꯥꯔ
ꯎꯝ
ꯕ‌ꯦꯔꯥꯑ ꯀꯥꯒꯅꯤ ꯑꯁ ꯉꯁꯤ ꯂꯣꯏꯔꯗꯤ ꯑꯩ ꯌꯥꯝ ꯅꯨꯡꯉꯥꯏꯒꯅꯤꯍꯦ
ꯅꯨꯡꯉꯥꯏꯅꯦ
ꯂꯣꯏꯅꯤꯡꯕꯅ ꯂꯣꯏꯔ‌ꯦ ꯑꯏꯁꯦ
ꯍꯣꯏ ꯂꯧ ꯆꯠꯄꯗꯣꯇꯅꯦ ꯑꯅꯤ ꯀꯥꯅꯤꯡꯅꯦ ꯇꯕ꯭ꯔ
ꯄꯤꯈꯔꯤ ꯍꯥꯏꯕ
ꯀꯅ ꯑꯅꯤ ꯆꯠꯂꯦ ꯍꯥꯏꯕ ꯈ꯭ꯣꯏꯂꯥꯎ ꯖꯕ
ꯑꯣ ꯑꯣ ꯅꯣꯏ
ꯌꯨꯝ ꯎꯝ ꯌꯨꯝꯅ ꯌꯨꯝꯗ ꯆꯠꯂꯒ ꯑꯩꯈꯣꯏꯒꯤ ꯀꯔꯤꯔꫭ ꯍꯗ ꯍꯥꯏ ꯍꯥꯏꯕ
ꯅꯣꯏ ꯂꯩꯁꯥꯕꯤ ꯑꯅꯤ ꯆꯕꯗꯣ
ꯑꯣ
ꯄꯩꯁꯥꯒꯤ ꯆꯠꯄ꯭ꯔꯥ
ꯍꯥꯥ
ꯄꯩꯁꯥ ꯄꯤꯒꯅꯤ ꯍꯥꯏꯕꯒꯤ ꯆꯠꯄꯔꯥ
ꯅꯠꯇ‌ꯦ ꯃꯣꯏꯗꫭ ꯃꯥꯗꯤ
ꯀꯔꯤ
ꯆ
ꯑꯣ
ꯈꯪꯗ‌ꯦ ꯑꯩꯁꯨꯂꯧꯅꯤꯡ ꯂꯧꯅꯤꯡꯕ ꯂꯧꯊꫭꯛꯑꫭ ꯃꯥꯗꯤ ꯋꯥꯗꯣ ꯉꯁꯥꯏ ꯑꯩ ꯌꯥꯝ ꯁꯥꯎꯅꯤꯡꯉꯤ ꯃꯥꯗꯣ ꯂꯀꯗꯤ ꯁ ꯀꯤꯕꯁꯨ ꯂꯩꯇꯦ ꯃꯥꯗꯤꯒꯣꯝ ꯃꯄꯥꯅ ꯃꯄꯥ ꯃꯃꯥꯗ ꯄꯪꯍꯥꯏ ꯍꯥꯏ꯫
ꯕꯦꯔꯥꯅꯤ ꯅꯍꯥꯟ ꯅꯍꯥꯟꯈꯩ ꯍꯥꯏꯕꯗꯣ ꯑꯩꯗꯤ ꯀꯤꯕꯅ ꯂꯣꯏꯔꯦ꯫
ꯑꯩꯗꯤ ꯏꯁ ꯌꯥꯗꯦ ꯃꯥꯕꯨ ꯑꯩ ꯄꯨꯔꯥ ꯁꯩꯇꯥꯟ ꯅꯦ ꯃꯥꯗꯤ
ꯍꯦꯔꯥꯅꯤ ꯑꯗꯨꯃꯥꯏꯅꯗꯤ ꯍꯥꯏꯒꯨꯅꯨ
ꯏꯁ ꯅꯪ ꯈꯪꯗꯕꯩꯟ
ꯆꯩꯕ꯭ꯔꯥ ꯅꯪꯕꯨꯁꯨ?
ꯑꯗꯨꯗꯤ ꯇꯧꯗꯦ ꯑꯩ ꯑꯩ ꯑꯩ ꯑꯩꯁꯨꯒꯣ ꯃꯥꯗ ꯀꯔꯤꯔꯥ ꯍꯥꯏꯕꯒꯤ ꯃꯥꯁꯨ ꯍꯧꯖꯤꯛꯇꯤ ꯀꯤꯌꯦ ꯑꯩꯕꯨ꯫
ꯑꯣ
ꯑꯦ ꯑꯗꯨ ꯅꯠꯇ꯭ꯔꯗꯤꯀꯣ ꯌꯥꯔꯣꯏ ꯃꯥꯅ꯫ ꯀꯔꯤ ꯀꯔꯤꯔ ꯍꯥꯏ ꯍꯥꯏ ꯍꯥꯏꯕ ꯑꯩꯅ ꯍꯥꯏꯗ꯭ꯔꯗꯤ ꯅꯪꯁꯨ ꯅꯣꯏ ꯅꯄꯥ ꯅꯃꯥꯗ ꯑꯗꯨꯝ ꯍꯥꯏꯒꯅꯣ ꯍꯥꯏꯕꯒꯤꯀꯣ
ꯎꯝ
ꯑꯉꯥꯡ ꯃꯥꯜꯂꯤ ꯃꯥꯗꯤ ꯄꯨꯔꯥ ꯑꯉꯥꯡꯅꯤ꯫ ꯋꯥ ꯍꯥꯏꯕ ꯀꯥꯟꯗꯀꯣ ꯄꯪꯍꯥꯏ ꯍꯥꯏ
ꯌꯨꯝ ꯄꯥꯜꯂꯣ ꯍꯥꯌꯣ?
ꯑꯩ ꯈꯪꯗꯦ ꯄꯩꯁꯥ ꯂꯩꯇ꯭ꯔꯗꯤ ꯄꯥꯜꯂꯔꯣꯏ꯫ ꯎ ꯑꯗꯨꯝ ꯑꯗꯥ ꯍꯥꯏꯔꯦ ꯃꯃꯥꯗꯁꯨꯀꯣ ꯃꯥꯒꯤ ꯑ ꯄꯥꯜꯂꯗꯤ ꯀꯔꯤ ꯄꯣꯠ ꯆꯩꯩ ꯄꯤꯌꯣ ꯍꯥꯏꯅꯤꯡꯉꯥꯏ ꯇꯧꯋꯤꯅꯦ꯫
ꯑꯗꯨꯗꯤ ꯃꯥꯒꯤ ꯃꯃꯥ ꯃꯄꯥꯅ ꯅꯨꯡꯁꯤꯔꯗꯤ ꯑꯗꯨꯝ ꯁꯦꯝꯕꯤꯒꯅꯤ꯫
ꯑ ꯃꯥꯅ ꯀꯣ ꯇꯧ ꯍꯥꯏꯅꯦ ꯃꯥꯗꯤ ꯗꯥꯢꯔꯦꯛ ꯅꯦ꯫ ꯄꯩꯁꯥꯗ ꯉꯥꯎꯖꯕꯤꯅꯦ ꯄꯩꯁꯥꯗꯕꯨ ꯌꯥꯝ ꯉꯥꯎꯋꯦ ꯃꯥꯗꯤ꯫
ꯍꯥ ꯃꯥꯒꯤ ꯅꯨꯄꯥ ꯄꯩꯁꯥ ꯇꯥꯟꯕ ꯍꯩꯕꯅꯤꯅ
ꯍꯩ
ꯃꯥ ꯅꯨꯄꯥꯗꯤ ꯈꯨꯟꯗ ꯂꯩꯕ꯭ꯔꯥ?
ꯂꯩꯇꯦ ꯏꯁꯥ ꯇꯥꯟꯕ ꯘꯔꯤꯗꯣ ꯊꯧꯃꯒ ꯆꯠꯂꯤ ꯍꯥꯏꯅꯤ꯫ ꯐꯥꯗꯔꯒꯤ ꯒ꯭ꯔꯤ ꯊꯧꯋꯤ ꯍꯥꯏ ꯀꯦꯊꯂꯤꯛ ꯆꯔꯆꯀꯤꯗ꯫
ꯑꯣ ꯑꯣ ꯑꯣ ꯐꯔꯦꯅꯦ ꯗꯨꯃꯥꯏꯅ ꯇꯧꯗꯤ꯫
ꯑ ꯑꯗꯨ ꯅꯨꯄꯥꯗ ꯆꯠꯂꯗꯤ ꯌꯥꯝ ꯋꯥꯒꯅꯤ꯫
ꯑꯁ ꯑꯗꯣ ꯑꯗꯨ ꯅꯨꯄꯥꯗꯣ ꯃꯣꯏ ꯃꯆꯤꯟ ꯃꯅꯥꯎ ꯀꯌꯥꯅꯣ?
ꯃꯥꯗꯤ ꯑ
ꯅꯨꯄꯤ ꯀꯌꯥ ꯅꯨꯄꯥ ꯀꯌꯥ ꯑꯣ
ꯅꯨꯄꯥꯗꯤ ꯑꯅꯤ ꯅꯨꯄꯤꯗꯤ ꯌꯨꯝ ꯄꯥꯟꯈ꯭ꯔꯦ ꯑꯅꯤ ꯅꯤꯃ
ꯎꯝ
ꯑꯃꯥꯗꯤ ꯂꯩꯌꯦ ꯅꯨꯄꯤꯗꯣ ꯃ ꯃꯅꯦꯅꯀꯣ ꯂꯧꯈ꯭ꯔꯦ ꯃꯥꯗꯤ꯫ ꯃꯅꯦꯕꯨꯅ ꯃꯥꯕꯨ ꯀꯔꯤꯔꯥ ꯇꯧꯕꯗꯣ
ꯌꯣꯛꯈ꯭ꯔꯦ
ꯎꯝ
ꯌꯥꯝ ꯋꯥꯕꯒꯤꯔꯥ?
ꯑꯩ ꯋꯥꯏꯅꯦ ꯃꯄꯥꯁꯦ ꯌꯥꯝ ꯌꯣꯛ ꯊꯛ
ꯑꯣ
ꯑꯗꯨꯒꯤ ꯈꯣꯏꯗꯤ ꯏꯃꯥꯗꯣ ꯑꯩꯈꯣꯏ ꯏꯆꯦꯗꯣ ꯃꯥꯒꯤ ꯃꯄꯥꯗꯗꯤ ꯀꯤꯌꯦ ꯃꯃꯥꯗꯗꯤ ꯑꯩꯁ ꯌꯥ꯭ꯗꯔꯦ ꯄꯗꯗꯤ ꯃꯥ ꯁꯤꯕ ꯅꯨ ꯄꯥꯗꯣ
ꯎꯝ ꯀꯤꯌꯦ ꯍꯥꯏꯗꯣꯛꯄꯗꯣ ꯈꯪꯗꯤ ꯈꯪꯉꯦꯗ ꯑꯖꯤꯁꯨ ꯃꯃ ꯃꯃꯗꯤ ꯃꯃ ꯃꯃꯥꯗꯗꯤꯀꯣ ꯑꯗꯨꯝ ꯎꯝ ꯃꯥꯒꯤ ꯁ ꯐꯦꯟꯗꯨꯒ ꯕꯤꯖꯑꯣ ꯀꯣ ꯑꯗꯨ ꯑꯗꯥ ꯇꯧꯅꯦ ꯃꯥꯒꯤ ꯃꯒ
ꯎꯝ ꯆꯠꯂꯣ ꯍꯥꯏꯣ ꯃꯣꯏꯅꯦꯕꯨ
ꯍꯥꯏꯗꯤ
ꯎꯝ
ꯅꯦꯛ ꯌꯥꯔꯒꯨꯝꯕꯗꯤ ꯆꯠꯅꯤꯡꯉꯥꯏꯗꯤ ꯍꯥꯎꯉꯤ
ꯆꯠꯂꯤꯉꯥꯏ ꯃꯇꯝ ꯂꯥꯛꯑꯗꯤ ꯆꯠꯀꯅꯤꯗ ꯃꯣꯏꯁꯨ
ꯎꯝ ꯃꯥꯒꯣ ꯑꯩꯁꯈ ꯆꯠꯂꯒꯦꯀꯣ ꯍꯥꯏꯔꯒ ꯑꯩꯅ ꯍꯣꯏ ꯍꯣꯏ ꯍꯥꯏꯔꯗꯤ ꯑꯩꯕꯨ ꯀꯔꯤ ꯇꯥꯎꯕ꯭ꯔꯛꯁꯤ ꯌꯨꯝꯗ ꯑꯗꯨꯝ ꯍꯥꯏ ꯑꯗꯨꯒ ꯑꯩꯅ ꯈꯨꯝꯗ꯭ꯔꯗꯤꯀꯣ ꯀꯔꯤꯒꯤ ꯔꯥ ꯑꯗꯨꯝ ꯍꯥꯏꯌꯦ ꯀꯔꯤ ꯔꯁꯨ ꯐꯦ ꯔꯥ ꯋꯥꯅꯤ ꯃꯥꯗ
ꯃꯥꯂꯦ
ꯑꯗꯨ ꯉꯁꯥꯏꯅꯔꯥꯡꯁꯦ ꯑꯩ ꯆꯠꯂꯗꯤ ꯎꯝ ꯁꯤ ꯌꯨꯝꯗ ꯎ ꯑꯗꯨꯗ ꯌꯨꯝꯗ ꯁꯦꯝꯕ ꯂꯕ ꯎꯝ ꯀꯅ ꯂꯩꯔꯔꯣꯏ ꯑꯗꯨ ꯑꯗꯥ ꯍꯥꯏꯀꯣ ꯑꯩꯗꯤ ꯑꯩꯗꯤ ꯀꯔꯤꯗ ꯑꯩꯗꯤ ꯀꯨꯏꯔ ꯈꯪꯕꯅꯤꯅ ꯌꯥꯝ ꯀꯨꯔ ꯁꯥꯡꯅꯤꯡ
ꯃꯥ ꯌꯨꯝꯗ ꯂꯩꯇ꯭ꯔꯒ ꯁꯨꯇꯤ ꯈꯛꯇ ꯂꯥꯛꯑꯒ ꯑꯗꯨꯗꯤ ꯑꯗꯨ ꯃꯔꯛꯇ ꯌꯨꯝ ꯁꯦꯡꯉꯒ ꯂꯩꯕꯅꯦ ꯍꯥꯏꯕꯅꯦ ꯁꯨꯇꯤꯗ ꯈꯛꯇ ꯂꯥꯛꯑꯒ ꯁꯦꯡꯉꯒ ꯃꯥꯗꯤ
ꯑꯩꯅ ꯋꯥꯗ ꯄꯪꯍꯥꯏ ꯍꯥꯇꯕꯒꯤ ꯃꯥꯗꯤ ꯌꯥꯝ ꯅꯨꯡꯉꯥꯏꯌꯦ ꯍꯧꯖꯤ ꯍꯧꯒꯂꯒ ꯌꯥꯝ ꯍꯥꯏꯕꯅꯦꯁ ꯇꯜꯂꯨꯕ
ꯅꯪꯒꯤ ꯅꯨꯄꯥꯗ ꯍꯥꯏꯕ꯭ꯔꯥ ꯅꯪ
ꯍꯥꯏꯌꯦ ꯑꯗꯨ ꯍꯥꯏꯔꯗꯤꯀꯣ ꯅꯣꯏ ꯑꯅꯤꯗꯣ ꯄꯨꯔꯥ ꯀꯔꯤꯅ ꯇꯧ ꯇꯧꯒꯅꯤ
ꯎꯝ
ꯑꯩꯈꯣꯏ ꯅꯨꯄꯥꯁꯨ ꯍꯥꯏꯕꯅꯦ ꯃꯉꯣꯟꯗ ꯀꯔꯤꯒꯤꯔ ꯃꯤ ꯂꯥꯛꯔꯀꯥꯟꯗ ꯄꯪꯍꯥꯏ ꯍꯥꯏꯔꯗꯤ ꯅꯪꯕꯨ ꯉꯛꯀꯅꯤ ꯑꯗꯨ ꯋꯥꯔꯤꯗ ꯑꯗꯨꯝ ꯍꯥꯏꯒꯅꯨ ꯑꯗꯨ ꯑꯗꯥ ꯍꯥꯏꯌꯦꯅꯤ
ꯎꯝ
ꯌꯥꯗ ꯑꯦ ꯇꯁꯨ
ꯖꯥꯠ ꯑꯃꯅꯤꯅꯦ
ꯎꯝ ꯑ ꯀꯔꯤꯅꯣ ꯇꯧꯋꯦ ꯑꯩꯈꯣꯏꯒꯤ ꯌꯨꯝꯗꯗꯤ ꯃꯥꯅ ꯍꯦꯛ ꯇꯧꯕꯒꯤ ꯀꯔꯤꯁꯨ ꯍꯥꯏꯕ ꯌꯥꯗꯅꯦ
ꯑꯗꯨ ꯑꯣꯏꯔꯗꯤ ꯌꯨꯝ ꯌꯨꯝ
ꯃꯁꯥꯏꯔꯣ ꯎꯝ ꯉꯁꯥꯏꯗꯣ ꯑꯩꯉꯣꯟꯗ ꯅꯨꯄꯤ ꯑꯃꯒ ꯍꯥꯏꯅꯩ ꯑ
ꯅꯤꯕꯥ ꯎꯅꯤꯕꯥ ꯅꯪꯁꯤꯦ ꯃꯗꯨ ꯑ ꯂꯩꯥꯏꯕꯗꯨ ꯀꯪꯕꯒꯤ ꯉꯁꯥꯏ ꯍꯥꯏꯕꯗꯣ ꯅꯨꯇ ꯅꯨꯄꯤꯅ ꯃꯅꯦ ꯑꯃ ꯂꯩꯕꯗꯣ ꯂꯨꯍꯣꯡꯕꯗꯣ ꯑꯗꯣ ꯍꯦꯛ ꯂꯨꯍꯣꯡꯉꯒ ꯂꯥꯛꯑꯀꯥꯟꯗ ꯎ ꯆꯈ꯭ꯔꯨ ꯆꯈ꯭ꯔꯨ ꯍꯥꯏꯔ ꯍꯥꯏꯌꯦ ꯑꯗꯨꯝ ꯍꯥꯏꯌꯦ ꯍꯥꯏꯅꯦ ꯑꯩꯈꯣꯏ ꯌꯨꯝꯗ ꯑꯃ ꯅꯪꯒꯤ ꯅꯥꯡ ꯅꯨꯡꯁꯤꯕ ꯒꯤ ꯈꯨꯟꯒꯤ ꯑꯃ ꯑꯩꯈꯣꯏ ꯑꯩꯈꯣꯏ ꯏꯈꯨꯟꯗ ꯂꯩꯕꯗꯣ ꯈ꯭ꯔ ꯑꯗꯨ ꯑꯗꯨꯅꯕꯤꯅ ꯑꯁ ꯉꯔꯥꯡ ꯑꯩ ꯍꯥꯏꯕꯗꯣ ꯅꯪ ꯑ ꯈꯔ ꯆꯠꯄ ꯀꯥꯟꯗ ꯃꯁꯤꯒꯤ ꯌꯨꯝꯗꯤ ꯌꯥꯕꯅꯦ ꯑꯗꯨꯅꯦ ꯍꯥꯏꯕꯗꯣ ꯅꯨꯄꯤ ꯑꯃ ꯑꯩꯈꯣꯏꯒꯤ ꯈꯨꯟꯗ ꯂꯩꯕꯗꯣ ꯁꯥꯡꯂꯒ
ꯑꯣ ꯑꯣ ꯑꯣ ꯑꯣ
ꯑꯗꯨ ꯅꯨꯄꯤꯅ ꯍꯥꯏꯌꯦꯅꯦ ꯃꯣꯏ ꯍꯦꯛ ꯂꯨꯍꯣꯡꯉꯒ ꯂꯥꯛꯒ ꯃꯃꯥꯁꯨ ꯌꯥꯝ ꯐꯠꯇꯦ ꯍꯥꯏꯌꯦ ꯑꯣ ꯑꯀꯥꯡꯕꯒꯤ ꯑꯀꯥꯡꯕ ꯅꯨꯄꯤ ꯃꯃꯥꯗꯣ ꯈꯪꯕꯔꯥ
ꯑꯍꯣ ꯑꯁꯤ ꯏꯃꯥꯟꯅꯕꯤ ꯍꯧꯖꯤꯛꯀꯥꯟ ꯅꯣꯏꯕꯗꯨꯔꯥ
ꯑꯣ ꯑꯣ ꯑꯣ ꯃꯥꯒꯤ ꯃꯃꯥꯗꯨꯅꯦ ꯌꯥꯢ ꯎꯝ ꯌꯥꯝ ꯐꯠꯇꯦ ꯑꯗꯨꯝ ꯑꯗꯥ ꯍꯥꯏꯌꯦ ꯑꯗꯨꯒ ꯅꯪꯒꯤ ꯎ ꯑꯀꯪꯕ ꯑꯅꯣꯏꯕ ꯅꯨꯄꯤ ꯅꯪꯒꯤ ꯐ꯭ꯔꯦꯟꯗꯣ ꯑꯗꯨ ꯕꯤ ꯍ ꯂꯍꯣ ꯂꯥꯛꯑꯀꯥꯟꯗ ꯆꯠꯂꯣ ꯆꯠꯂꯣ ꯎꯝꯝ ꯍꯥꯏ ꯍꯥꯏꯅꯦ ꯑꯗꯨꯒꯤ
ꯀꯅꯥꯕꯨꯔꯥ ꯑꯣ ꯃꯥ ꯑꯣ ꯍꯧꯖꯤꯛ ꯅꯍꯥꯟ ꯂꯥꯁ ꯂꯥꯁ ꯏꯌꯥꯔ ꯂꯨꯍꯣꯡꯕꯗꯣ ꯑꯗꯨ ꯇꯨꯔ ꯑꯗꯨ ꯅꯨꯄꯤꯕꯨ
ꯑꯥꯎ ꯑꯗꯨ ꯍꯥꯏ ꯍꯥꯏꯌꯦꯅꯦ ꯃꯉꯣꯟꯗ ꯑꯗꯨꯒ ꯑꯩꯉꯣꯟꯗ ꯍꯥꯏꯕ
ꯑꯣ ꯑꯁꯤ ꯀꯩꯅꯣ ꯃꯣꯏ ꯈꯨꯟ ꯃꯅꯥꯕꯒꯤꯅꯦꯀꯣ
ꯑꯥꯎ ꯑꯗꯨꯅ ꯍꯥꯏꯗꯤ
ꯃꯣꯏ ꯑꯅꯤꯗꯣ ꯇꯤꯟꯅꯕ꯭ꯔꯥ ꯀꯣ
ꯑꯣ ꯎꯝ ꯐꯦꯁ ꯐꯦꯁ ꯀ꯭ꯔꯤꯝ ꯑꯃ ꯄꯤ ꯍꯥꯏꯅꯦ ꯃꯥꯅ ꯑꯗꯨ ꯁꯟꯁꯀ꯭ꯔꯤꯟ ꯑꯃ ꯄꯤꯌꯦ ꯑꯗꯣ ꯑꯗꯨꯒ ꯋꯥꯗꯣ ꯑꯗꯨꯝ ꯍꯥꯏꯌꯦ ꯍꯥꯏ ꯍꯥꯏꯔꯛꯄꯅꯦ ꯃꯥꯗꯣ ꯑꯗꯣ ꯃꯥ
ꯀꯃꯥꯏꯅ ꯍꯥꯏꯕꯔꯥ ꯀꯣ
ꯑꯗꯣ ꯅꯪꯒꯤ ꯐ꯭ꯔꯦꯟꯗ ꯑꯗꯨꯃꯥꯏꯅ ꯍꯥꯏꯕ ꯁꯤ ꯊꯥꯖꯗ꯭ꯔꯦ ꯍꯥꯏꯕ ꯊꯥꯖꯗꯦ ꯍꯥꯏꯕꯅꯤ ꯑꯩꯗꯤ ꯀꯣ ꯑꯗꯨꯝ ꯍꯥꯏꯒꯗ꯭ꯔꯅꯦ ꯅꯪꯒꯤ ꯎꯝ ꯅꯪꯒꯤ ꯑꯅꯣꯢꯕꯤ ꯅꯨꯄꯤꯗꯣ
ꯑ
ꯇꯥꯕ꯭ꯔꯥ ꯅꯦꯠꯋꯥꯛ ꯐꯠꯇꯕ ꯃꯥꯜꯂꯦꯗ ꯅꯈꯣꯏ ꯈꯨꯟꯗ